ꯇꯥ ꯑꯩꯒꯤꯗꯤ ꯌꯥꯌꯦ ꯀꯔꯤꯒꯤꯔꯥꯀꯣ
ꯈꯪꯗꯦ
ꯍꯣꯔꯦꯟ ꯉꯥꯏꯍꯥꯛ ꯂꯩꯔꯒ ꯑꯃꯨꯛꯀꯥ ꯇ꯭ꯔꯥꯏ ꯇꯧꯔꯣ ꯃꯤ ꯂꯣꯏꯅꯃꯛꯀꯤ ꯅꯝꯕꯔꯗꯣ ꯑꯩ ꯑꯃꯨꯛꯀꯥꯗꯤ ꯍꯥꯏꯕꯤꯒꯦ ꯃꯣꯏꯗꯁꯨ ꯇꯥꯕ꯭ꯔꯣ
ꯇꯥꯏ ꯀꯩꯗꯧꯔꯤ ꯒꯦ
ꯐꯃ꯭ꯔ ꯂꯩꯌꯦꯦ ꯑꯩꯅ ꯍꯧꯖꯤꯛ ꯑꯅꯣꯟ ꯑꯃꯗꯣ ꯇꯧꯋꯦ ꯍꯥꯏꯕꯗꯣ
ꯎꯝ
ꯋꯥ ꯉꯥꯡꯗꯕꯗꯨ ꯂꯣꯏꯔꯅꯦ ꯃꯥꯁꯨ ꯐꯥꯔꯁ ꯇꯥꯏꯝ ꯑꯣꯏꯕꯒꯤꯅꯦ ꯍꯥꯏꯌꯦ
ꯃꯥ ꯀꯩꯅꯣ ꯉꯥꯡꯕ ꯍꯩꯇꯕꯒꯤꯔꯥ ꯂꯣꯟ ꯈꯟꯗꯕꯒꯤꯔꯥ
ꯋꯥꯗꯣ ꯉꯥꯡꯕ ꯍꯩꯇꯦ ꯍꯥꯏꯌꯦ ꯐꯖꯅ
ꯎꯝ
ꯑꯗꯨ ꯑꯣꯏꯕꯒꯤ ꯃꯥꯗ ꯇꯥꯎꯕꯗꯣ ꯈꯨꯋꯥꯗꯤ ꯂꯣꯏꯔꯦ ꯑꯩꯅ ꯈꯛꯇ ꯉꯥꯡꯂꯒ ꯂꯩꯔꯦ ꯃꯥꯗꯣ ꯃꯥꯗꯤ ꯅꯪꯒ ꯆꯞ ꯃꯅꯔꯥ ꯂꯩꯍꯧꯔꯤ
ꯑꯩꯗꯤ ꯉꯥꯡꯗꯣꯏꯅꯤ ꯀꯔꯤꯅꯣ
ꯑꯩꯅ ꯏꯃꯥꯟꯅꯕꯤ ꯃꯥꯗꯣ ꯉꯥꯡꯅꯤꯉꯥꯏ ꯍꯥꯏꯕꯤꯒꯦꯅ ꯑꯩꯅ ꯍꯥꯏꯕ
ꯎꯝ
ꯑꯗꯨꯒꯤ ꯃꯥꯗꯣ ꯍꯧꯖꯤꯛ ꯑꯉꯥꯡꯒꯤ ꯆꯥꯛ ꯊꯣꯡꯡꯂꯒ ꯂꯩꯑꯦ ꯑꯗꯨꯒꯤ ꯉꯥꯏꯍꯥꯛ ꯂꯩꯔꯒ ꯀꯣꯜ ꯇꯧꯕꯤꯅꯤꯡꯉꯥꯏ ꯍꯥꯏꯕꯤꯒꯦꯀꯣꯅ ꯍꯥꯏꯔꯛꯑꯦ ꯑꯗꯨ ꯃꯇꯝꯗ ꯅꯪ ꯇꯧꯔꯣꯀꯣ
ꯍꯣꯏ ꯍꯣꯏ ꯌꯥꯏ ꯀꯥꯏꯗꯦ
ꯅꯪꯒꯤ ꯅꯝꯕꯔ ꯈꯔ ꯌꯥꯝꯗꯤ ꯌꯥꯝꯒꯦꯗ ꯍꯧꯖꯤꯛ ꯄꯤꯕꯗꯨ ꯆꯠꯂꯝꯃꯗꯤ ꯌꯦꯡꯉꯨ
ꯍꯣꯏ ꯑꯗꯨꯅꯦ ꯑꯅꯤ ꯑꯍꯨꯝꯗꯤ ꯇ꯭ꯔꯥꯏ ꯇꯧꯋꯦ ꯑꯗꯨ ꯌꯥꯗ
ꯎꯝ ꯑꯗꯨ ꯑꯣꯏꯔꯗꯤ ꯃꯉꯥ ꯉꯁꯤ ꯂꯣꯏꯔꯒꯥ ꯍꯌꯦꯡ ꯃꯉꯥꯒꯨꯝꯕꯗ ꯂꯣꯏꯔꯗꯤꯒꯣ
ꯎꯝ ꯅꯪꯒꯤꯗꯤ ꯂꯣꯏꯔꯕꯣ
ꯂꯣꯏꯗ꯭ꯔꯤ ꯑꯩꯒꯤ ꯍꯧꯖꯤꯛꯅ ꯑꯅꯤ ꯑꯥ ꯇꯔꯥꯗꯤ ꯋꯥꯠꯂꯦꯀꯣ ꯂꯣꯏꯅꯤꯡꯉꯥꯏ ꯑꯅꯤꯒꯨꯝꯕ ꯂꯣꯏ ꯋꯥꯠꯂꯦ ꯃꯉꯥ ꯁꯨꯅꯤ
ꯎꯝ ꯎꯝ ꯑꯁꯤꯗꯤ ꯀꯩꯅꯣ ꯀꯣꯂꯦꯖ ꯀꯣꯂꯦꯖ ꯀꯨꯝꯕ ꯆꯠꯂꯗꯤ ꯌꯥꯔꯣꯏꯅꯤꯀꯣ
ꯎꯝ ꯑꯗꯨ ꯑꯣꯏꯔꯁꯨ ꯅꯨꯡꯗꯥꯡꯒꯨꯝꯕ ꯅꯣꯏꯁꯨ ꯗ꯭ꯌꯨꯇꯤ ꯍꯜꯂꯛꯑꯒꯒꯨꯝꯕ ꯃꯇꯝꯗꯣ
ꯎꯝ
ꯋꯥꯔꯁꯨ ꯑꯩꯗꯤ ꯋꯥꯔꯁꯨ ꯑꯗꯨꯝ ꯈꯥꯏꯗꯣꯛꯀꯅꯤꯅ ꯈꯟꯕꯅꯤ ꯅꯨꯃꯤꯠ ꯑꯃꯒꯤ ꯃꯉꯥ ꯃꯉꯥꯗꯤ ꯇꯥꯎꯅꯤꯉꯥꯏ ꯍꯣꯠꯅꯒꯦꯅ
ꯎꯝ ꯑꯗꯣ
ꯑꯗꯨꯝ ꯃꯉꯥꯕꯨꯗꯤ ꯌꯥꯏꯌꯦꯅꯀꯣ
ꯎꯝ ꯑꯗꯣ ꯍꯥꯏꯔꯤꯕꯁꯦ ꯇꯌꯥ ꯁꯨꯗ꯭ꯔꯗꯤ ꯑꯗꯨꯝ ꯌꯥꯝꯗꯕ꯭ꯔꯥ
ꯑꯥ ꯑꯗꯨ ꯑꯣꯏꯔ ꯃꯥꯜꯂꯦ
ꯑꯣ
ꯑꯗꯨ ꯑꯣꯏꯕꯒꯤ ꯑꯗꯨꯝ ꯇꯔꯥꯁꯦ ꯁꯨꯍꯟꯅꯤꯡꯕ ꯅꯪꯉꯣꯟꯗ ꯑꯩꯅ ꯍꯧꯔꯦꯟ ꯐꯖꯅ ꯂꯤꯒꯦ ꯑꯗꯨ ꯋꯥꯔꯤꯗꯨꯗꯤ ꯑꯣꯀꯣ ꯁꯤꯗ ꯍꯣꯔꯦꯟ ꯅꯪꯒꯤ ꯀꯣꯜ ꯇꯧꯅꯤꯡꯉꯥꯏ ꯍꯥꯏꯕꯤꯒꯦ ꯑꯁꯤꯁꯤ ꯑ ꯈꯟꯗꯦꯅꯦ ꯀꯔꯤ ꯇꯥꯎꯕꯒꯦꯔ ꯑꯩꯁꯨ ꯅꯍꯥꯟ ꯑꯍꯟꯥꯟꯕ ꯇꯧꯕ ꯃꯇꯝꯗ ꯁꯨꯃꯥꯏꯅꯗꯤ ꯇꯧꯒꯜꯂꯦꯕ ꯅꯪꯒꯨꯝꯅꯀꯣ
ꯇꯧꯕꯅꯤ
ꯎꯝ
ꯑꯗꯨꯒ ꯑꯐꯇꯔ ꯇꯦꯟ ꯐꯤꯐꯇꯤꯟ ꯃꯤꯠꯁ ꯂꯔꯒ ꯑꯃꯨꯛ ꯄꯥꯏꯁꯦ ꯇ꯭ꯔꯥꯏ ꯇꯧꯋꯦ ꯁꯨꯃꯥꯏꯅ ꯇꯧꯕꯅꯦꯕ
ꯎꯝ
ꯑꯗꯨ ꯑꯣꯏꯔꯒ ꯈꯔ ꯐꯥꯔꯕꯅꯦꯕ ꯌꯥꯗꯕꯅꯤ ꯌꯥꯝꯅ
ꯅꯪꯗꯤ ꯌꯥꯝ ꯍꯩꯔꯝꯒꯅꯤꯅꯦ ꯍꯧꯖꯤꯛꯁꯤ ꯋꯥ ꯉꯥꯡꯕ
ꯍꯧꯖꯤꯛ ꯄ꯭ꯔꯣ ꯑꯣꯟꯈꯔꯦꯏꯕꯦꯝꯃꯥ
ꯈꯔꯥ ꯂꯥꯏꯗꯤ ꯑꯜꯇ꯭ꯔꯥ ꯄ꯭ꯔꯣ ꯑꯣꯏꯔꯅꯤ ꯑ ꯑꯩꯈꯣꯏꯗꯨꯝ ꯍꯣꯁꯇꯦꯜꯗꯁꯨ ꯑꯁꯤ ꯂꯣꯟ ꯈꯛꯇ ꯉꯥꯡꯂꯒ ꯂꯩꯥꯏꯔꯤꯅꯀꯣ
ꯎꯝ
ꯑꯗꯨꯒ ꯅꯨꯄꯥ ꯑꯃꯗꯨꯁꯨ ꯇꯧꯕꯗ ꯑꯗꯨꯝ ꯎꯝ ꯃꯣꯏꯒꯤ ꯂꯣꯟ ꯈꯛꯇ ꯉꯥꯡꯃꯟꯕꯒꯤ ꯋꯥꯔꯦ
ꯑ ꯅꯪꯗꯤ ꯑꯗꯨꯗꯤ ꯂꯣꯟ ꯂꯣꯟꯗꯤ ꯀꯩꯅꯣ ꯑꯁꯥ ꯑꯁꯥꯏꯒꯤ ꯂꯣꯟꯗꯤ ꯍꯩꯈ꯭ꯔꯕ꯭ꯔꯥ
ꯀꯔꯤ ꯂꯣꯟ
ꯑꯩꯈꯣꯏ ꯏꯔ ꯇꯝꯕꯗ ꯑꯩꯈꯣꯏ ꯂꯥꯏꯔꯤꯛ ꯇꯝꯕꯗ ꯉꯥꯡꯕ ꯂꯣꯟꯗꯣ
ꯑꯥ
ꯑꯗꯨ ꯍꯩꯔꯕ꯭ꯔꯥ ꯂꯣꯏꯅ
ꯑ
ꯍꯣꯏ
ꯍꯥꯏꯇꯦꯍꯦ ꯍꯥꯏ ꯇꯦ ꯀꯔꯤꯁꯨ ꯑꯏꯁꯨ ꯎꯝ ꯅꯪꯒꯤ ꯚꯣꯏꯁ ꯍꯧꯖꯤꯛ ꯀꯩꯅꯣꯝ ꯇꯧꯋꯤꯅꯦ ꯅꯥꯕ ꯃꯥꯗꯦ
ꯇꯥꯗꯕ꯭ꯔꯥ
ꯇꯥꯏꯌꯦ ꯇꯌꯦ ꯅꯪꯒꯤ ꯚꯣꯏꯁꯇꯣ ꯑꯁꯦꯡꯕ ꯚꯣꯏꯁ ꯃꯥꯟꯗꯦꯕ ꯍꯧꯖꯤꯛꯀꯤꯁꯤ ꯑꯅꯥꯎꯕ ꯚꯣꯌꯁ ꯃꯥꯂꯦꯕ ꯗꯨꯒꯤ
ꯑꯁꯦꯡꯕꯅꯦ ꯀꯔꯤ ꯀꯔꯤꯗ ꯈꯦꯠꯅꯔꯤꯒꯦ
ꯈꯪꯗꯦ ꯍꯥꯏꯕꯗꯤ ꯑꯗꯨꯝ ꯅꯥꯕ ꯃꯥꯟꯕꯗꯣ
ꯅꯥꯗꯦ ꯅꯥꯗꯦ
ꯂꯣꯅꯅꯤ ꯇ ꯒ꯭ꯌꯥꯟ ꯇꯗꯔꯦꯗ ꯏꯕꯥꯅꯤ ꯁꯤꯁꯤ
ꯒ꯭ꯌꯥꯟ ꯇꯥꯗ꯭ꯔꯦ ꯑꯩꯈꯣꯏꯗꯤ ꯑꯍꯟꯕ ꯑꯣꯏꯕꯅꯤꯅ ꯀꯔꯤ ꯉꯥꯡ ꯁꯦꯔꯥ ꯈꯪꯗ꯭ꯔꯦ
ꯑꯗꯣ ꯅꯨꯄꯤ ꯑꯃ ꯍꯧꯖꯤꯛ ꯁꯤ ꯅꯠꯇꯕꯗꯣ
ꯍ
ꯄꯤꯗꯣ
ꯎꯝ
ꯃꯉꯣꯟꯗꯁꯨ ꯍꯥꯏꯌꯣ ꯑꯗꯨ ꯑꯣꯏꯔꯗꯤ ꯈꯔ ꯋꯥ ꯉꯥꯡꯅꯤꯉꯥꯏ ꯃꯤ ꯈꯔ ꯌꯥꯝꯒꯅꯤꯕ
ꯑꯍꯣꯏ ꯍꯣꯏ ꯍꯧꯔꯦꯟꯅ ꯋꯥꯔꯤ ꯐꯖꯅ ꯁꯥꯁꯦ
ꯎꯝ ꯑꯗꯨ ꯑꯣꯏꯔꯗꯤ ꯑꯩꯈꯣꯏꯗꯣ ꯈꯥꯏꯗꯣꯛꯄ ꯌꯥꯅꯤꯕ ꯅꯨꯡꯇꯤꯒꯤ ꯎꯝ ꯅꯪꯅ ꯁꯨꯃꯥꯏꯅ ꯇꯥꯎꯕ ꯌꯥꯅꯤ ꯑꯗꯨꯒꯨꯝꯕꯗꯣ
ꯎ ꯍꯣꯏ ꯑꯇꯩꯕꯨ ꯇꯧꯗ꯭ꯔꯁꯨ ꯀꯣ
ꯑ ꯍꯣꯏ ꯍꯇꯥ ꯑꯗꯨꯝ ꯑꯍꯨꯝ ꯃꯔꯤꯃꯨꯛꯅꯤ ꯑꯗꯨꯝ ꯃꯤ ꯑꯃ ꯑꯃꯗ ꯇꯥꯎꯔꯗꯤ ꯀꯣꯟꯇꯤꯅ꯭ꯌꯨ ꯇꯧꯗꯕꯤꯗ ꯃꯤ ꯑꯃꯗ ꯑꯃꯨꯛꯀ ꯇꯧꯅꯤ ꯁꯨꯃꯥꯏꯅ ꯔꯣꯇꯦꯁꯟ ꯂꯥꯛꯑꯗꯤ ꯑꯗꯨꯝ ꯌꯥꯏꯌꯦꯅ
ꯍꯣꯏ ꯌꯥꯏ
ꯑꯗꯨ ꯑꯣꯏꯕꯒꯤ ꯅꯪꯒꯤ ꯑꯁꯤ ꯄꯤꯗꯁꯨ ꯍꯥꯏꯌꯣ ꯑꯩꯅ ꯅꯍꯥꯟ ꯍꯥꯏꯔꯁꯨ ꯃꯥꯗꯣ ꯌꯥꯝꯅ ꯀꯩꯅꯣ ꯇꯧꯋꯦꯅ ꯍꯥꯏꯕꯒꯤ ꯇꯣꯛꯈ꯭ꯔꯕꯅꯦꯕ
ꯌꯥꯎꯗꯤ ꯌꯥꯎꯈ꯭ꯔꯕ ꯃꯥꯂꯦꯀꯣ
ꯑꯣ ꯅꯍꯥꯟ ꯀꯣꯜ ꯑꯃ ꯑꯅꯤꯕꯨꯗꯤ ꯇꯧꯔꯛꯑꯦ ꯕꯅꯤꯁꯨ
ꯍꯣꯏ
ꯑꯗꯨꯒꯤ ꯃꯥꯗꯣ ꯃꯤꯡ ꯑꯥ
ꯃꯥꯁꯨ ꯉꯥꯡ ꯉꯥꯡ ꯉꯥꯡꯅꯤꯡꯗꯕꯒꯤ ꯑꯣꯏꯔꯝꯒꯅꯤ ꯑꯩꯅ ꯈꯟꯕꯗ
ꯑꯥ ꯌꯥꯎꯗꯤ ꯌꯥꯎꯅꯤꯡꯕ ꯑꯗꯨ ꯉꯥꯡꯕ ꯉꯥꯡꯅꯤꯡꯗꯕ ꯎꯝ ꯇꯣꯛꯈꯔꯕ ꯃꯥꯂꯦꯕ
ꯍꯥꯏꯗꯤ ꯃꯣꯏꯁꯨ ꯋꯥ ꯌꯥꯝꯕ ꯃꯤ ꯅꯠꯇꯦꯕ
ꯑꯩꯅꯗꯤ ꯄꯥꯝꯃꯨꯑꯦ ꯇꯧꯑꯣ ꯇꯧꯑꯣꯅ ꯃꯉꯣꯟꯗ ꯍꯥꯏꯕꯅꯦꯕ
ꯎꯝ
ꯑꯗꯨ ꯑꯣꯏꯔꯁꯨ ꯃꯥꯗꯣ ꯇꯣꯛꯈ꯭ꯔꯕ ꯋꯥꯅꯤꯗ ꯅꯍꯥꯟꯁꯨ ꯑꯩꯅ ꯇꯧꯔꯛꯀꯦ ꯍꯥꯏꯔꯒ ꯀꯟꯅ ꯕꯣꯜ ꯌꯦꯡꯉꯤ ꯍꯧꯖꯤꯛ ꯃꯇꯝ ꯁꯥꯡꯗꯦ ꯑꯗꯨꯒꯨꯝꯕ ꯇꯧꯔꯛꯑꯒ ꯇꯣꯛꯈꯔ꯭ꯦꯕ
ꯎꯄꯥꯏ ꯂꯩꯇ꯭ꯔꯦ ꯃꯄꯨꯅ ꯌꯥꯗ꯭ꯔꯗꯤ
ꯎꯝ ꯑꯗꯨꯅ ꯑꯩꯁꯨ ꯃꯤꯉꯣꯟꯗ ꯇꯧꯅꯤꯡꯗꯕꯕꯨ ꯀꯩꯃꯨꯛ ꯐꯣꯔꯁ ꯇꯧꯗꯣꯏꯅꯣꯅ ꯇꯣꯛꯈ꯭ꯔꯕꯅꯦꯕ
ꯎꯝ
ꯈꯪꯗ꯭ꯔꯦꯅꯦ ꯋꯥ ꯊꯣꯛꯑꯣ ꯅꯪ ꯁꯨꯃꯥꯏꯟ ꯇꯧꯔꯗꯤꯀꯣ ꯍꯧꯔꯦꯟ ꯃꯤꯉꯣꯟꯗ ꯃꯤꯗꯨꯁꯨ ꯊꯣꯛꯇꯕ ꯑꯩꯁꯨ ꯃꯥꯅꯁꯨ ꯊꯣꯛꯇꯕ ꯑꯣꯏꯔꯗꯤ ꯎꯝ ꯐꯖꯔ
ꯁ‌ꯦ ꯅꯪ ꯋꯥꯔꯤ ꯍꯧꯋꯣ ꯇ‌ꯣꯄꯤꯛꯇꯣ ꯅꯪ ꯋꯥꯔꯤ ꯍꯧ
ꯀꯃꯥꯏꯅ ꯍꯧꯗꯣꯏꯅꯣ
ꯈꯪꯗꯦ ꯅꯪꯗꯤ ꯌꯥꯝ ꯍꯩꯈ꯭ꯔꯦ ꯍꯥꯏꯕ ꯅꯠꯇ꯭ꯔꯣ
ꯑꯁꯤ ꯉꯥꯡꯕꯅꯤꯅ ꯍꯩꯔꯦ ꯍꯥꯏꯔꯤꯁꯤꯗꯤ
ꯎꯝ ꯋꯥꯗꯣ ꯃꯈꯥ ꯇꯥꯅꯤꯡꯉꯥꯏ ꯉꯥꯡꯔꯛꯑꯣꯕ
ꯃꯈꯥ ꯇꯥꯅꯤꯉꯥꯏ
ꯎꯝ
ꯍꯥꯏꯗꯤ ꯅꯪꯁꯨ ꯊꯣꯛꯑꯣꯅ ꯑꯩ ꯈꯛꯇ ꯊꯣꯛꯅꯤꯡꯉꯥꯏ ꯂꯩꯇꯕꯒꯤ ꯑꯩ
ꯑꯩꯈꯣꯏꯗꯤ ꯑꯍꯥꯟꯕ ꯑꯣꯏꯕꯤ
ꯍꯥꯏꯕꯗꯤ ꯑꯗꯨꯝ ꯀꯣꯂꯦꯖꯀꯤ ꯀꯣꯂꯦꯖ ꯀꯨꯝꯕꯒꯤ ꯋꯥꯔꯤꯁꯨ ꯁꯥꯟꯅꯕ ꯌꯥꯏꯌꯦ ꯑꯗꯨꯝ ꯑꯩꯈꯣꯏꯒꯤ ꯃꯔꯨꯞꯈꯣꯏꯒꯤꯁꯨ ꯑꯩꯗꯤ ꯑꯗꯨꯝ ꯉꯥꯡꯉꯥꯒ ꯂꯩꯅꯤ ꯃꯔꯨꯞꯀꯤ ꯃꯥꯗꯣ ꯁꯨꯃꯥꯏꯟ ꯇꯧꯕꯒꯤ ꯁꯥꯎꯅꯤꯡꯉꯤ
ꯍꯌꯦꯡ ꯆꯠꯃꯤꯟꯅꯤꯉꯥꯏ ꯑꯉꯥꯡ ꯅꯨꯄꯤꯗꯨꯒꯤꯁꯨ ꯋꯥꯔꯤ ꯑꯃ ꯅꯪꯒ ꯈꯪꯅꯕ ꯏꯃꯥꯟꯅꯕꯤ ꯑꯃ ꯂꯩꯕꯗꯣ ꯃꯉꯣꯟꯗꯩ ꯉꯁꯥꯏꯗꯨꯝ ꯄꯨꯡꯂꯤꯗ ꯂꯤꯕꯅꯦ ꯁꯥꯎꯅꯤꯡꯃꯟꯕꯒꯤ
ꯐꯔꯦꯅꯤ ꯋꯥ ꯉꯥꯡꯕ ꯌꯥꯔ‌ꯦ ꯋꯥ ꯉꯥꯡꯗꯕ ꯃꯥꯜꯂꯦꯕ ꯃꯣꯏꯗ‌ꯣ
ꯎꯝ ꯏꯀꯥꯏꯌꯦ ꯍꯥꯏꯌꯦ ꯃꯥꯗꯨꯗꯤ ꯑꯃ ꯑꯩꯅ ꯍꯧꯖꯤꯛ ꯅꯪꯉꯣꯟꯗ ꯄꯤꯕ ꯃꯥꯗꯨꯗꯤ ꯑ ꯅꯪꯉꯣꯟꯗ ꯉꯥꯡꯉꯣ ꯃꯥꯅ ꯈꯨꯝꯒꯦꯅ ꯍꯥꯏꯕ
ꯑꯗꯨꯒꯤ ꯑꯃ ꯅꯪꯒ ꯐꯣꯟ ꯅꯝꯕꯔ ꯂꯩ ꯂꯩꯅꯕ ꯅꯨꯄꯤꯗꯨꯗꯤ ꯌꯥꯗ꯭ꯔꯦ ꯏꯀꯥꯏꯖꯩꯌꯦ ꯍꯥꯏꯌꯦ ꯃꯥꯗꯤ ꯑꯗꯨ ꯏꯀꯥꯏꯅꯤꯡꯉꯥꯏ ꯂꯩꯥꯇꯦꯀꯣ ꯑꯩꯅ ꯈꯟꯕꯗꯗꯤ ꯍꯥꯏꯕꯗꯤ ꯅꯣꯏꯗꯤ ꯗꯨꯝ ꯑꯥ ꯐꯣꯟ ꯅꯝꯕꯔꯁꯨ ꯂꯩꯅꯩ ꯋꯥꯆꯦꯞ ꯏꯁꯇꯦꯇꯁ ꯎꯅꯩꯌꯦ ꯅꯠꯇ꯭ꯔꯥ ꯑꯗꯨꯝ ꯎꯔꯗꯤ ꯀꯧꯅꯕ ꯅꯠꯇ꯭ꯔꯣ ꯑꯗꯨ ꯑꯣꯏꯔ‌ꯣꯏꯗ ꯀꯔꯤ ꯏꯀꯥꯏꯅꯤꯡꯉꯥꯏ ꯂꯩꯕ꯭ꯔꯥ
ꯑꯩꯗꯤ ꯏꯀꯥꯏꯗꯦ ꯑꯗꯨ ꯈꯪꯅꯗꯣ ꯃꯤꯗ ꯐꯥꯎ ꯇꯦꯛꯁ ꯊꯥꯔꯒ ꯏꯕꯥꯟꯅꯤ ꯁꯨꯃꯥꯏ ꯇꯧꯁꯤꯔꯅ ꯍꯧꯖꯤꯛ ꯉꯥꯡꯔꯒ ꯂꯩꯕꯅꯤ
ꯅꯪ ꯀꯩꯗꯧꯉꯩ ꯅꯪ ꯀꯩꯗꯧꯉꯩ ꯑꯃꯨꯛ ꯍꯟꯗꯣꯏꯅꯣ
ꯍꯌꯦꯡ ꯆꯠꯈ꯭ꯔꯅꯤ ꯍꯥꯏꯔꯒ
ꯊꯨꯃꯟꯗ꯭ꯔꯣ ꯂꯣꯏꯔꯕꯣ
ꯎꯝ ꯍꯌꯦꯡ ꯆꯠꯈ꯭ꯔꯅꯤ ꯑꯗꯨꯝ ꯍꯥꯥ
ꯁꯨꯇꯤ ꯂꯣꯏꯔꯕꯣ
ꯑꯁ ꯖꯨꯟ ꯖꯨꯟ ꯇ꯭ꯋꯦꯟꯇꯤ ꯋꯥꯟꯗꯒꯤ ꯀ꯭ꯂꯥꯁ ꯍꯧꯔꯦ
ꯎꯝ ꯑꯗꯨꯗꯤ ꯅꯪ ꯀꯔꯤꯒꯤ ꯅꯍꯥꯟꯅ ꯆꯠꯇꯕ
ꯍꯥ ꯃꯤ ꯀꯅꯥꯁꯨ ꯂꯥꯛꯇꯕꯒꯤ ꯑꯩꯗꯣ ꯆꯠꯅꯤꯡꯗ꯭ꯔꯤꯌꯦꯅ ꯑꯗꯨꯝ ꯂꯩꯕꯒꯤ
ꯅꯊꯟꯇꯥ ꯆꯠꯇ‌ꯣꯏꯔ‌ꯣ
ꯏꯊꯟꯗ ꯆꯠꯂꯔꯣꯏꯌꯦ ꯖꯨꯅꯤꯌꯔ ꯑꯉꯥꯡ ꯈꯣꯏꯒ ꯆꯠꯀꯅꯤ ꯍꯥꯏꯔꯒ
ꯃꯣꯏ ꯐꯠꯇꯗꯤ ꯆꯠꯃꯤꯟꯅꯒꯅꯨꯗ ꯃꯥꯅ ꯊꯝꯅ ꯑꯗꯨꯝ ꯆꯠꯂꯣꯗ
ꯏꯊꯟꯇꯥ
ꯍꯣꯏ
ꯑꯁ ꯏꯊꯥꯟꯗꯗꯤ ꯑꯁꯤ ꯀꯥꯁꯃꯔꯤ ꯒꯦꯠꯀꯤ ꯆꯧꯃꯟꯕꯒꯤ ꯆꯥꯡꯕ ꯍꯩꯇꯕꯒꯤ ꯋꯥꯅꯤ ꯅꯠꯇ꯭ꯔꯗꯤ ꯑꯦ
ꯏꯤꯟꯗꯤ ꯌꯥꯝ ꯈꯪꯉꯅꯤꯅ ꯃꯊꯟꯗ ꯑꯗꯨꯝ ꯆꯠꯂꯗꯤ
ꯎꯝ ꯈꯪꯗꯤ ꯈꯪꯕꯨꯗꯤ ꯈꯪꯒꯅꯤꯗꯨ ꯆꯥꯡꯕꯗꯣ ꯀꯣꯛ ꯉꯥꯎ ꯉꯥꯎꯔꯛꯂꯛꯑꯦꯕ ꯃꯔꯛ ꯃꯔꯛꯇ ꯑꯩꯁꯨ ꯄꯥꯡꯃꯟ ꯀꯦꯗ ꯄꯥꯡꯕꯁꯦ ꯌꯥꯝ ꯀꯨꯏꯔꯦ ꯁꯥꯡꯃꯟꯈꯔ‌ꯦ ꯑꯩꯅ ꯄꯥꯡꯕ ꯁꯤꯃꯨꯛ ꯄꯥꯒꯗꯥꯥꯏꯕꯤꯁꯦ ꯌꯦꯗꯥꯗ꯭ꯔꯦ ꯇꯣꯡꯝꯗꯨꯀ ꯃꯐꯝꯗꯣ ꯁꯤꯃꯨꯛ ꯆꯠꯂꯁꯨ ꯍꯩꯗꯦꯕ ꯀ꯭ꯔꯤ ꯇꯥꯎꯕꯩꯔꯥ ꯈꯪꯗ‌ꯦ
ꯆꯠꯂꯣꯗ ꯅꯪ ꯀꯤꯕꯅꯤꯗ ꯑꯗꯨꯝ ꯆꯠꯂꯗꯤ ꯈꯪꯒꯅꯤ
ꯎꯝ ꯑꯩ ꯎꯕꯔꯗꯣ ꯑꯣꯛꯇꯣ ꯎꯕꯔ ꯑꯣꯏꯔꯗꯤ ꯈꯔ ꯐꯥꯔꯤꯅꯦ ꯑꯃ ꯇꯣ ꯀꯥꯔꯒꯤꯗꯨ ꯑꯣꯏꯔꯗꯤ ꯎꯝ ꯍꯌꯦꯡꯗꯤ ꯎꯕꯔ ꯀꯛꯑꯒ ꯆꯠꯂꯅꯤ ꯑꯁ
ꯑꯣꯕꯔꯗ ꯀꯛꯇ꯭ꯔꯗꯤꯀꯣ ꯄꯩꯁꯥ ꯌꯥꯝ ꯂꯧꯕꯅꯤꯀꯣ ꯃꯣꯏ ꯑꯦꯗꯚꯥꯟꯇꯦꯖ ꯂꯧꯔꯒ ꯇꯥꯕꯔꫭ
ꯄꯩꯁꯥ ꯂꯥꯎꯕꯒꯤ ꯌꯥꯗꯦ ꯃꯣꯏ
ꯆꯠꯀꯅꯨꯅꯪ
ꯎꯝ ꯁꯪꯗ꯭ꯔꯦꯗ ꯄꯨꯡ ꯑꯥ ꯇꯔꯥꯒꯨꯝꯕꯗ ꯆꯠꯅꯤꯡꯉꯥꯏ ꯇꯧꯁꯤꯔꯅ
ꯆꯥꯡꯉ ꯆ
ꯑꯩꯗꯤ ꯇꯔꯥ ꯃꯈꯥꯏꯒꯨꯝꯕꯗ ꯆꯠꯁꯤꯔꯅ
ꯐꯖꯅ ꯆꯠꯂꯣ ꯑꯗꯨꯗꯤ
ꯎꯝ ꯆꯠꯄ ꯇꯥꯔꯦ ꯆꯠꯅꯤꯡꯗꯁꯨ ꯁꯥꯔꯒꯀꯣ
ꯍꯣꯏ ꯍꯣꯏ
ꯇꯥꯟꯗꯤ ꯇꯥꯟꯂꯕꯅꯤ ꯁꯤꯡ